ꯍ
ꯍꯜꯂꯣ
ꯇꯥꯔꯕ꯭ꯔꯣ
ꯇꯥꯏꯌꯦ ꯇꯥꯏꯌꯦ
ꯇꯔꯧꯗ꯭ꯔꯕ ꯈꯣꯟꯖꯦꯜ ꯑꯃ ꯅꯧꯍꯧꯅꯅ ꯇꯥꯕꯁꯤꯗ ꯄꯨꯡꯅꯤꯡꯗ ꯅꯨꯡꯁꯤꯕ ꯑꯃꯁꯨ ꯐꯥꯎꯏꯗ
ꯎꯝ ꯃꯇꯝ ꯀꯨꯏꯔꯕꯩ ꯇꯨꯡꯗ ꯋꯥꯔꯤ ꯁꯥꯟꯅꯕꯗꯨꯕꯨ ꯊꯃꯣꯏꯗ ꯀꯔꯤ ꯐꯥꯎꯒꯦ
ꯊꯃꯣꯏꯗ ꯃꯥꯏ ꯀꯩ ꯍꯥꯏꯅꯤ ꯍꯥꯏꯉꯝ ꯇꯧꯉꯝꯗꯅ ꯅꯨꯡꯉꯥꯏꯕ ꯑꯃꯁꯨ ꯐꯥꯎꯋꯤ ꯑ ꯃꯔꯣꯝꯗ ꯄꯨꯛꯅꯤꯡ ꯅꯨꯡꯁꯤꯕ ꯑꯃꯁꯨ ꯐꯥꯎꯋꯤ
ꯅꯍꯥꯟꯈꯩ ꯅꯪꯒꯤ ꯀꯣꯜꯗꯣ ꯁꯨꯡꯁꯠ ꯆꯠꯂꯨꯗ꯭ꯔꯦꯅꯍꯦ
ꯈꯪꯗꯦ ꯑꯩꯁꯦ ꯀꯣꯜꯁꯦ ꯏꯁꯨ ꯈꯂꯩꯕ ꯐꯣꯟꯁꯦ ꯍꯥꯏꯗꯤ ꯑꯩꯅꯒ ꯇꯧꯔꯒ ꯚꯥꯏ ꯅꯦꯠꯋꯥꯛ ꯌꯥꯗꯦ ꯍꯇ ꯍꯥꯏꯔꯛ ꯑꯗꯨꯗꯤ ꯅꯪꯒꯤꯁꯦ ꯇꯥꯛꯁ ꯂꯣꯏꯔꯦ ꯈꯔ ꯍꯥꯏꯖꯤꯜꯂꯛ ꯑꯗꯣ ꯈꯪꯗꯦ ꯅꯦꯠꯋꯥꯛ ꯌꯥꯔꯒꯗꯤ ꯑꯗꯨꯨꯝ ꯌꯥꯕ ꯃꯥꯜꯂꯦ ꯅꯦꯠꯋꯥꯛ ꯌꯥꯗ꯭ꯔꯗꯤ ꯃꯔꯛꯇ ꯁꯨꯃꯥꯏꯅ ꯇꯧꯕ ꯌꯥꯎꯋꯦ
ꯎ
ꯑꯩꯁꯨ ꯉꯁꯥꯏ ꯇꯧꯋꯦꯕ ꯁꯤ ꯊꯕꯛꯁꯦ
ꯑꯣ ꯑꯗꯨꯒꯤ ꯂꯩꯕꯩꯔ ꯈꯪꯗꯦ ꯉꯍꯥꯟꯒꯤ ꯅꯪꯉꯣꯟꯗ ꯑꯝꯇꯪ ꯋꯥꯔꯤ ꯁꯥꯟꯅꯒꯦꯅ ꯀꯣꯜ ꯇꯧꯕꯀꯣ
ꯎꯝ
ꯑꯗꯨꯗ ꯅꯪꯒꯤ ꯅꯝꯕꯔꯁꯦ ꯁꯨꯡꯌꯥ ꯌꯥꯗꯕ
ꯑꯗꯨꯅꯤꯅꯦ ꯇꯧꯔꯤꯁꯦ ꯑꯩꯁꯨ ꯑꯩꯁꯨ ꯃꯤꯒ ꯁꯥꯟꯅꯒꯦ ꯇꯧꯔꯒ ꯁꯨꯡꯌꯥ ꯌꯥꯗꯅ ꯄꯜ ꯂꯩꯔꯕꯅꯤꯅꯦ ꯋꯥꯔꯤꯁꯦ ꯑꯝꯇꯪ ꯃꯄꯨꯡ ꯐꯥꯅ ꯁꯥꯟꯅꯔꯒ ꯑꯝꯇꯪ ꯂꯣꯏꯁꯤꯟꯒꯦ ꯈꯟꯕ ꯂꯣꯏꯁꯟꯕꯨ ꯌꯥꯗ꯭ꯔꯦꯅꯦ ꯉꯁꯤ ꯗꯥꯎ ꯌꯥꯏꯍꯦ ꯑꯩꯈꯣꯏꯅꯤ ꯋꯥꯔꯤ ꯁꯥꯟꯅ ꯐꯪꯉꯤꯁꯤ ꯑꯣꯅꯤꯅ ꯗꯤꯃꯥꯟ ꯌꯥꯝ ꯂꯝ ꯂꯩꯕ ꯃꯥꯜꯂꯦ ꯑꯩꯐꯣꯟꯁꯦ ꯑꯦ ꯌꯥꯗꯗꯤ ꯃꯥꯅ ꯍꯦꯛ ꯄꯥꯝꯃ ꯁꯥꯟꯅꯕꯤ ꯇꯧ ꯂꯩꯔꯦꯅꯦ
ꯃꯥꯅꯦ ꯐꯣꯜ ꯑꯇꯥꯡꯕ ꯄꯥꯏꯕꯩ ꯍꯧꯅꯕꯤꯅꯦ
ꯌꯥꯗ꯭ꯔꯦ ꯑꯍꯣꯡꯕ ꯄꯥꯏꯔꯅꯤ ꯑꯍꯣꯡꯕ
ꯑꯍꯣꯡꯕ ꯄꯥꯏꯌꯣ ꯃꯌꯥꯝꯅ ꯀꯃꯜ ꯑꯣꯏꯕ ꯄꯥꯏꯅꯗꯦ ꯅꯪꯇꯣꯏꯕ ꯑꯇꯥꯡꯕ ꯂꯩꯁꯜꯂꯦ ꯑꯗꯨꯗꯩꯗꯤ
ꯑꯇꯥꯡꯕꯅ ꯈꯔ ꯅꯨꯡꯉꯥꯏꯒꯗ꯭ꯔ ꯇꯧꯕꯅꯤꯅꯦꯍꯦ
ꯄ꯭ꯔꯣꯁꯤꯗꯤ꯭ꯌꯨꯗꯣ ꯋꯥꯡꯉꯕꯅꯤꯅꯀꯣ
ꯃꯥꯅꯦ
ꯃꯦꯟꯁꯤꯡꯒ ꯆꯥꯟꯅꯗ꯭ꯔꯦꯕ
ꯑꯗꯨꯅꯤ ꯌꯥꯗ꯭ꯔꯦ ꯃꯁꯤ ꯃꯁꯤ ꯌꯥꯗ꯭ꯔꯦ ꯁꯤ ꯁꯨꯡꯌꯥ ꯌꯥꯗ꯭ꯔꯦ ꯃꯁꯤ ꯑꯩꯅ ꯌꯥꯗ꯭ꯔꯦ ꯀꯩ ꯀꯩꯗꯧꯔꯝꯃꯤꯅꯣ ꯅꯪꯕꯣ
ꯑꯁ ꯍꯛꯆꯥꯡ ꯅꯨꯡꯉꯥꯏꯇꯦꯅꯦ ꯅꯍꯥꯟ ꯑꯦꯛꯁꯤꯗꯦꯟ ꯑꯃ ꯊꯣꯛꯇꯅꯅꯦ
ꯑꯣ ꯀꯃꯥꯏ ꯀꯃꯥꯏ ꯇꯧꯔꯤꯅꯣꯅꯦ
ꯁꯨꯝ ꯑꯉꯥꯡꯒꯩ ꯕꯣꯟ ꯌꯦꯡꯅꯔꯝꯕ
ꯎꯝ
ꯑꯗꯨꯗ ꯕꯣꯟ ꯌꯦꯡꯕꯗꯨꯗ ꯑꯩꯒ ꯏꯃꯥꯟꯅꯕ ꯑꯃ ꯐꯥꯒꯤ ꯇꯧꯕ
ꯑꯥ
ꯇꯧꯒꯗꯕ ꯑꯗꯣ ꯑꯉꯥꯡꯗꯣ ꯍꯤꯗꯥꯛ ꯈꯔ ꯄꯥꯏꯔꯨꯕ ꯍꯥꯏꯇꯔꯦ
ꯑꯥ ꯑꯥ ꯆꯠ
ꯑꯗꯨꯗꯅꯦ ꯑꯩ ꯏꯃꯥꯟꯅꯕ ꯑꯩꯒ ꯊꯣꯡ ꯃꯄꯥꯟꯗ ꯁꯨꯝ ꯐꯥꯒꯤ ꯇꯧꯅ ꯂꯩꯕ ꯑꯗꯨꯗꯅꯦ ꯃꯥꯗꯤ ꯍꯤꯗꯥꯛꯇꯨꯒꯤ ꯅꯤꯁꯥꯗꯨꯅ ꯑꯩꯈꯣꯏꯒꯤ ꯀ꯭ꯔꯣ ꯖꯦꯔꯣꯒꯤ ꯒꯦꯟꯖꯤꯗꯣ
ꯎꯝ
ꯋꯥꯈꯟ ꯍꯥꯏꯐꯦꯠ ꯆꯠꯂꯨꯔꯕ
ꯑꯣ
ꯊꯣꯡꯗꯨꯗ ꯀꯟꯅ ꯀꯥꯎꯁꯤꯜꯂꯛꯑꯦ
ꯗꯛ ꯍꯦꯛꯇ ꯀꯧꯁꯤꯜꯂꯛꯄꯤꯅꯦꯕ ꯋꯥꯍꯪ ꯄꯧꯍꯪꯗꯅ
ꯑꯩꯗꯤ ꯊꯣꯡ ꯃꯄꯥꯟꯗ ꯂꯩꯕ
ꯑꯥ
ꯑꯩ ꯊꯣꯡꯗꯨꯒꯤ ꯐꯣꯔꯁꯅ ꯊꯣꯡꯗꯨꯒꯤ ꯅꯥꯆꯦꯛꯀꯤ ꯃꯌꯥꯗꯨꯅ ꯂꯥꯏꯕꯛꯇ ꯄꯥꯟꯒꯔ꯭ꯦ
ꯐꯖꯔꯦ ꯑꯗꯨꯗꯤ ꯑꯗꯨꯗꯤ ꯀꯥꯏꯗ꯭ꯔꯤꯕ
ꯉꯥꯛꯇꯪ ꯉꯥꯎꯔꯒ ꯀꯥꯥꯏꯔꯦ
ꯎꯝ ꯎꯝ
ꯎꯝ ꯑꯁꯥꯏꯒꯤ ꯍꯦꯜꯊ ꯁꯦꯟꯇꯔ ꯂꯩꯕꯗꯣ ꯁꯨꯝ ꯌꯦꯡꯍꯟꯒꯦꯅ ꯆꯠꯄꯗ ꯑꯗꯨꯁꯨ ꯄꯨꯡꯗꯣ ꯇꯔꯥꯃꯥꯊꯣꯏ ꯃꯈꯥꯏ ꯇꯥꯔꯛꯄꯩꯔ ꯀꯩꯅꯣ ꯊꯣꯡꯗꯣ ꯂꯣꯜ ꯂꯩꯔ ꯑꯝꯕ
ꯑꯥ
ꯑꯗ ꯑꯦ ꯃꯁꯤ ꯊꯣꯡ ꯂꯣꯜꯂꯖꯥꯠꯂꯅ ꯑꯩꯈꯣꯏꯁꯨ ꯀꯧꯔꯝꯗ꯭ꯔꯦꯕꯀꯣ ꯃꯐꯝꯗꯨꯗ
ꯑꯦ
ꯐꯔꯦꯅ ꯐꯥꯔꯃꯥꯁꯤꯗ ꯆꯠꯂꯒ ꯚꯤꯇꯥꯖꯤꯟ ꯑꯃꯝꯇꯒ ꯂꯁꯤꯟꯒ ꯈꯔ ꯂꯩꯔꯒ ꯅꯞꯄꯒꯦꯅ ꯈꯜꯂꯒ ꯆꯪꯕ
ꯑꯦ
ꯐꯥꯔꯃꯥꯁꯤꯒꯤ ꯃꯤꯗꯨꯅ ꯑꯁ ꯃꯁꯤꯗꯤ ꯌꯥꯔꯣꯏ ꯀꯥꯔꯦ ꯍꯐꯣꯠꯇ꯭ꯔ ꯌꯥꯔꯣꯢ ꯍꯥꯢꯔꯛꯑꯕ
ꯑꯣ ꯑꯗꯨꯝ ꯐꯠꯆꯜꯂꯨꯔꯦ
ꯑꯦꯚꯥꯟꯁꯇ ꯆꯠꯁꯦ ꯍꯥꯏꯑ ꯑꯦꯚꯥꯟꯁꯇ ꯆꯠꯂꯦ
ꯑꯦ
ꯑꯩꯅꯗꯤ ꯖꯦꯅꯤꯝꯁꯇ ꯆꯠꯁꯦ ꯍꯥꯏꯕꯅꯦ
ꯎꯝ
ꯇꯤꯡꯗꯅꯥꯕꯅ
ꯑꯥ
ꯃꯌꯥꯝꯗꯨꯅ ꯑꯥ ꯂꯥꯞꯃꯟꯈ꯭ꯔꯦ ꯖꯦꯅꯤꯝꯁꯇ ꯆꯠꯄꯗꯣꯅ ꯀꯣ
ꯎꯝ
ꯗꯩ ꯑꯦꯠꯕꯥꯟꯁꯇ ꯆꯠꯂꯒ ꯈꯨꯗꯛꯇ ꯐꯣꯂꯛꯑꯦ
ꯑꯣ
ꯂꯨꯄꯥ ꯂꯤꯁꯤꯡ ꯑꯃꯒ ꯆꯅꯤ ꯂꯣꯏ
ꯑꯣ ꯑꯁ ꯅꯪ ꯅꯗꯥꯎ ꯌꯥꯔꯤꯅꯦ ꯑꯗꯨꯗꯤ
ꯍꯤꯗꯥꯛ ꯂꯥꯡꯊꯛ ꯂꯩꯕꯅꯦ ꯈꯣꯠꯄꯅꯦ
ꯑꯣ ꯑꯁꯥ ꯑꯁꯥ ꯅꯪꯅ ꯅꯗꯥꯎ ꯌꯥꯕ ꯃꯤꯅꯦꯕ
ꯗꯥꯎꯗꯤ ꯑꯔꯣꯏꯕꯤꯗ ꯌꯥꯔꯦꯍꯦ ꯗꯥꯎ ꯌꯥꯃꯝꯗꯅ ꯄꯤꯁꯨꯝꯁꯦ ꯐꯣꯠꯂꯦꯗꯅ
ꯀꯣꯛ ꯆꯤꯛꯄꯤ ꯈꯣꯠꯄꯤ ꯇꯧꯗꯦ
ꯑꯗꯨꯗꯤ ꯄꯥꯛ ꯇꯧꯗꯦꯗ
ꯑꯣ ꯀꯣꯛꯇꯤ ꯆꯤꯛꯇꯦꯕ
ꯎꯝ ꯅꯍꯥꯟ ꯐꯣꯠꯄ ꯅꯨꯃꯤꯠꯇꯣ ꯑꯌꯨꯛ ꯐꯣꯠꯄꯒꯤ ꯆꯩꯅꯥꯔ ꯀꯩꯅꯣ ꯈꯤꯇꯪ ꯈꯤꯇꯪ ꯅꯥꯔꯝꯃꯦ
ꯗ ꯑꯗꯨ ꯑꯃꯃ ꯐꯔꯔꯕꯅꯤꯅꯦ ꯑꯗꯨꯃꯥꯏꯅ ꯇꯧꯋꯤ ꯃꯤ ꯌꯥꯝ ꯅꯥꯅꯕ ꯌꯥꯎꯋꯤꯍꯦ ꯍꯥꯏꯗꯤ ꯁꯨꯝ ꯆꯤꯛ ꯆꯤꯛ ꯂꯥꯎꯔꯒ
ꯑꯥ
ꯑꯦ ꯅꯪꯅ ꯗꯁꯥ ꯂꯪꯕꯟ ꯐꯠꯇꯕꯈꯩ ꯑꯗ ꯂꯣꯏ ꯆꯠꯈ꯭ꯔꯁꯅꯨ
ꯎꯝ ꯆꯠꯈ꯭ꯔꯁꯅꯣ ꯉꯁꯤꯗꯣ ꯑꯝꯇꯪ ꯀꯩꯅꯣ ꯇꯥꯏꯌꯦ ꯗ꯭ꯔꯦꯁꯤꯡ ꯇꯧꯕ ꯇꯥꯢꯑꯦ
ꯑꯥ
ꯑꯗꯣ ꯑꯃꯨꯛꯇꯪ ꯑꯩꯈꯣꯏ ꯁꯤꯒꯤ ꯑꯅꯛꯄ ꯍꯦꯜꯊ ꯁꯦꯟꯇꯔꯗ ꯑꯝꯇ ꯆꯠꯂꯒ ꯉꯥꯏꯍꯥꯛ ꯂꯩꯔꯒ ꯆꯥꯛ ꯏꯁꯤꯡ ꯅꯊꯣꯛꯑꯒ ꯆꯠꯂꯨꯒꯦ ꯇꯧꯕꯅꯤ
ꯌꯥꯏ ꯌꯥꯏ ꯑꯗꯨꯁꯨ ꯌꯥꯏ ꯇꯧꯊꯣꯛꯑꯣ ꯍꯧꯖꯤꯛꯄꯨ ꯀꯩꯗꯧꯔꯝꯃꯤꯅꯣ
ꯁꯨꯝ ꯂꯩꯔꯤꯗꯨꯅꯤ ꯅꯪꯗꯤ ꯆꯥꯛ ꯏꯁꯤꯡ ꯎꯅꯔꯕꯣ
ꯑꯩꯁꯨ ꯆꯥꯛ ꯆꯥꯗ꯭ꯔꯤꯌꯦ ꯆꯥꯛꯄꯨꯗꯤ ꯂꯣꯏꯔꯕꯅꯦ ꯉꯥꯛꯇꯪ ꯂꯩꯔꯒ ꯆꯥꯔꯒꯦ ꯇꯧꯕ ꯑꯩꯈꯣꯏ ꯑꯉꯥꯡꯈꯩ ꯈꯔ ꯀꯧꯔꯒ ꯏꯊꯟ ꯆꯥꯕꯁꯨ ꯆꯥꯅꯤꯡꯗꯕ
ꯌꯨꯝꯗꯀꯥꯇꯤ ꯑꯝꯇ ꯀꯨꯨꯝꯗ꯭ꯔꯕꯣ ꯍꯟꯗꯛ ꯃꯔꯛꯁꯤꯕꯣ ꯀꯃꯥꯏ
ꯌꯨꯝꯁꯦ ꯍꯧꯖꯤꯛꯁꯦ ꯑꯩꯈꯣꯏ ꯑꯦꯛꯖꯥꯝ ꯂꯩꯔꯤꯑꯦ ꯑꯗꯨꯅ ꯑꯦꯛꯖꯥꯝ ꯂꯣꯏꯔꯀꯥꯟꯗ ꯐꯖꯅ ꯂꯧꯁꯤꯡꯒꯤꯁꯨ ꯀꯨꯝꯗꯧꯕ ꯂꯩ ꯑꯗꯨꯒ ꯑꯦꯛꯖꯥꯝ ꯂꯣꯏꯔꯒ ꯑꯣꯏꯅ ꯀꯨꯝꯊꯔꯒꯦꯅ ꯇꯧꯕꯅꯤ
ꯥꯑꯦꯛꯖꯥꯝꯁꯦ ꯀꯔꯝ ꯀꯥꯟꯗ ꯂꯣꯏꯗꯣꯏꯕ
ꯑꯦꯛꯖꯥꯝꯁꯦ ꯖꯨꯂꯥꯏꯗꯗꯤ ꯂꯣꯏꯔꯅꯤ
ꯖꯨꯂꯥꯏꯗ
ꯑ ꯍꯧꯖꯤꯛꯛꯇꯣ ꯁꯝꯃꯔ ꯚꯦꯀꯦꯁꯟꯕꯨꯗꯤ ꯊꯥꯔꯤꯕꯀꯣ ꯌꯦꯛ ꯁꯝꯃꯔ ꯚꯦꯀꯦꯁꯟ ꯁꯟ ꯁꯨꯇꯤ ꯂꯣꯏꯔꯛꯄꯗ ꯑꯗꯨꯝ ꯑꯦꯛꯖꯥꯝ ꯇꯧꯔꯦ
ꯑꯣ
ꯑꯗꯨ ꯂꯣꯏꯔꯒ ꯆꯠꯂꯒꯦ ꯇꯧꯅꯤ ꯌꯨꯝꯗ
ꯑꯣ ꯅꯣꯏ ꯁꯦꯀꯦꯟ ꯁꯦꯃꯤꯁꯇꯔꯒꯤ ꯑꯦꯛꯖꯥꯝꯁꯦ ꯍꯧꯖꯤꯛ ꯁꯝꯃꯔ ꯚꯦꯀꯦꯁꯟ ꯊꯥꯔꯤ ꯃꯅꯨꯡꯁꯤ ꯇꯧꯗꯕ
ꯇꯧꯗꯦ ꯍꯦꯛ ꯄꯤꯈꯠꯂꯛꯄꯩꯗꯨꯗ ꯑ ꯇꯧꯗꯦ
ꯑꯦꯛꯖꯥꯝꯒꯤꯗꯤ ꯀ꯭ꯌꯥꯝ ꯄꯥꯁꯜꯂꯒꯦ
ꯑꯦꯛꯖꯥꯝꯒꯤꯁꯦ ꯑꯅꯝꯕꯅ ꯄꯥꯗꯕ ꯉꯥꯛꯇꯅꯦ ꯗꯨꯅꯤ ꯄꯥꯗ꯭ꯔꯤꯌꯦ
ꯎꯝ ꯍꯟꯗꯛ ꯅꯣꯏ ꯑꯦꯁ ꯑꯦꯁ ꯁꯤꯒꯤ ꯑꯦꯛꯖꯥꯝ ꯊꯥꯅꯈꯤꯕꯗꯣ
ꯑꯥ ꯑꯥ ꯑꯥ ꯑꯥ
ꯔꯤꯖꯜ ꯑꯥꯎꯠ ꯇꯧꯈ꯭ꯔꯕꯣ
ꯔꯤꯖꯜ ꯑꯥꯎꯠꯇꯤ ꯇꯧꯕꯗꯤ ꯅꯠꯇ꯭ꯔꯤ ꯑꯗꯨ ꯀꯩꯅꯣꯗꯤ ꯊꯣꯛꯑꯦ ꯑꯩꯈꯣꯏꯒꯤ ꯑꯟꯁꯔ ꯀꯤꯅꯀꯣ
ꯑꯩꯈꯣꯏꯒꯤ ꯃꯥꯛ ꯑꯩꯈꯣꯏꯅ ꯏꯔꯝꯕꯁꯤꯡꯗꯣ ꯌꯦꯡ ꯌꯥꯕꯤꯗꯣ
ꯑꯟꯁꯔ ꯀꯤ ꯊꯣꯛꯑꯕ
ꯑ ꯑꯟꯁꯔ ꯀꯤ ꯊꯣꯛꯑꯦ ꯑꯗꯨꯒ ꯁꯨꯝ ꯑꯩꯅ ꯄꯥꯕꯗ ꯀꯩꯅꯣꯗ ꯎꯝ ꯖꯨꯂꯥꯏ ꯖꯨꯂꯥꯏ ꯂꯣꯏꯔꯝꯗꯥꯏꯒꯨꯝꯕꯗ ꯑꯩꯈꯣꯏꯒꯤ ꯃꯥꯔꯛ ꯑꯩꯈꯣꯏꯅ ꯐꯪꯈꯤꯕ ꯃꯥꯔꯛꯇꯣ ꯑꯗꯩꯗꯨꯗ ꯅꯣꯔꯃꯦꯂꯥꯏꯁ ꯇꯧꯔꯒ ꯊꯣꯛꯄ ꯃꯥꯔꯛ ꯑꯃ ꯂꯩꯌꯦ ꯑꯩꯈꯣꯏꯒꯤ ꯐꯤꯖꯤꯀꯦꯜ ꯀꯧꯈꯠꯂꯛꯄꯒꯤ ꯑꯗꯨꯗꯣ ꯊꯣꯛꯂꯛꯑꯅꯤ ꯑꯗꯨ ꯊꯣꯛꯂꯛꯑꯒꯗꯤ ꯒ꯭ꯌꯥꯟ ꯇꯥꯔꯅꯤ
ꯑꯣ ꯑꯗꯨꯒꯤ ꯑꯦꯛꯖꯥꯝ ꯊꯥꯈꯤꯕꯒꯤ ꯃꯥꯔꯛ ꯇꯣ ꯔꯤꯖꯜ ꯑꯥꯎꯠ ꯇꯧꯔꯕ ꯃꯇꯨꯡꯗ ꯑꯃꯨꯛ ꯐꯤꯖꯤꯀꯦꯜ ꯑꯃꯨꯛ ꯆꯦꯟꯈꯤ
ꯎꯝ ꯐꯤꯖꯤꯀꯦꯜ ꯆꯦꯟꯗꯣꯢꯅꯦ ꯑꯩꯈꯣꯏꯒꯤ ꯁꯝꯅ ꯍꯥꯏꯔꯕꯗ ꯈꯣꯢꯒꯤ ꯈꯃꯦꯟ ꯁꯤꯠꯄ ꯀꯩꯅꯣ ꯇꯧꯗꯣꯏꯅꯦꯕ ꯃꯤꯁꯦ ꯄꯣꯠꯁꯦꯁ ꯃꯤ ꯆꯥꯝꯃꯉꯥ ꯂꯩꯔꯦ ꯈꯜꯂꯁꯦꯕꯀꯣ
ꯑꯥ
ꯃꯤ ꯆꯥꯝꯃꯉꯥ ꯂꯩ ꯇꯥꯔꯒꯗꯤ ꯃꯤ ꯂꯤꯁꯤꯡ ꯃꯔꯤꯃꯨꯛ ꯀꯧꯈꯠꯂꯛꯀꯅꯤ
ꯑꯣ ꯃꯤ ꯆꯥꯝꯃꯉꯥ ꯂꯩꯕ ꯇꯥꯔꯗꯤ ꯃꯤ ꯂꯤꯁꯤꯡ ꯃꯔꯤ ꯑꯃꯨꯛ ꯈꯟꯗꯣꯏꯕ
ꯎꯝ ꯀꯩꯅꯣ ꯇꯧꯗꯣꯏꯅꯦꯕ ꯍꯥꯏꯗꯤ ꯑꯩꯈꯣꯏꯒꯤ ꯚꯦꯀꯦꯟꯁꯤꯗꯨꯗ ꯑꯩꯠ ꯅ ꯏꯟꯇꯨ ꯇꯧꯔꯛꯀꯗꯣꯏꯕ ꯃꯣꯏ ꯂꯧꯕꯩ ꯄ꯭ꯔꯣꯁꯦꯁꯁꯦ ꯑꯗꯨꯗ ꯐꯤꯖꯤꯀꯦꯜ ꯆꯦꯜꯍꯜꯂꯅꯤ
ꯑꯥ
ꯐꯤꯖꯤꯀꯦꯜꯗꯨꯗ ꯆꯦꯜꯂꯣꯗ ꯑꯉꯝꯕꯁꯤꯡꯗꯣ ꯑꯃꯨꯛ ꯃꯦꯗꯤꯀꯦꯜ ꯇꯧꯗꯣꯏꯅꯦꯕ ꯃꯤꯗꯤꯀꯦꯜ ꯂꯣꯢꯃꯛ ꯇꯨꯡꯗ ꯑꯃꯨꯛ ꯃꯥꯛ ꯈ꯭ꯋꯥꯏꯗꯒꯤ ꯋꯥꯡꯕꯁꯤꯡꯗꯣ ꯈꯟꯈꯤꯗꯩ ꯑꯌꯥꯕꯁꯤꯡ
ꯑꯥ
ꯑꯃꯥꯏ ꯂꯩꯌꯦ ꯑꯩꯈꯣꯏ ꯀꯩꯅꯣꯒꯤꯗꯤ ꯑꯗꯨꯝ ꯆꯥꯎꯔꯥꯛꯄ ꯃꯥꯔꯛꯁꯦ ꯑꯩꯈꯣꯏꯅ ꯊꯥꯏꯗꯣ ꯋꯥꯟ ꯁꯤꯛꯁꯇꯤꯅꯤꯗꯅ
ꯑꯥ
ꯋꯥꯟ ꯁꯤꯛꯁꯇꯤꯗꯨꯗ ꯑꯩꯠꯇꯤ ꯃꯨꯛ ꯐꯪꯉꯒꯗꯤ ꯈꯟꯕꯒꯤ ꯆꯥꯟꯁ ꯌꯥꯝ ꯋꯥꯡꯉꯦ
ꯑꯣ ꯋꯥꯟ ꯁꯤꯛꯁꯇꯤꯒꯤ ꯃꯅꯨꯡꯗ ꯇꯪꯈꯥꯏ ꯑꯃ ꯐꯪꯉꯗꯤ
ꯎꯝ
ꯗꯨꯕꯥꯢꯖꯦ ꯈꯟꯕꯒꯤ ꯆꯥꯡ ꯌꯥꯝ ꯊꯤ ꯋꯥꯡꯉꯦꯕꯀꯣ
ꯋꯥꯡꯉꯦ ꯋꯥꯡꯉꯦ ꯋꯥꯡꯉꯦ ꯍꯥꯏꯗꯤ ꯑꯗꯨꯒꯤ ꯃꯈꯥ ꯂꯩꯕꯁꯤꯗꯤ ꯈꯤꯇꯪ ꯅꯤꯡꯁꯤꯡ ꯃꯥꯡꯖꯤꯜꯂꯅꯤ ꯍꯥꯏꯇꯥꯔꯦꯅꯦ
ꯐꯤꯖꯤꯀꯦꯜꯗꯣ ꯂꯣꯏꯔꯕ ꯃꯇꯨꯡꯗ
ꯎꯝ ꯐꯤꯖꯤꯀꯦꯜ ꯂꯣꯏꯔꯕ ꯃꯇꯨꯡꯗ ꯃꯦꯗꯤꯀꯦꯜ ꯑꯃꯨꯛ ꯇꯧꯈꯤꯅꯤ ꯗꯨ ꯃꯦꯗꯤꯀꯦꯜꯒꯤ ꯇꯣꯉꯥꯟꯅ ꯃꯥꯔꯛ ꯊꯣꯛꯇꯦꯕ ꯃꯦꯗꯤꯀꯦꯜꯒꯤꯗꯤ ꯐꯤꯖꯤꯀꯦꯜ ꯉꯝꯕꯁꯤꯡꯗꯣ
ꯑꯥ
ꯑꯗꯨꯈꯩ ꯇꯧꯔꯅꯤꯗꯅ ꯑꯗꯨꯒ ꯃꯦꯗꯤꯀꯦꯜꯗꯣ ꯂꯣꯏꯔꯅꯤ ꯃꯦꯗꯤꯀꯦꯜ ꯂꯣꯏꯔꯕ ꯃꯇꯨꯡꯗ ꯑꯩꯈꯣꯏꯒꯤ ꯐꯥꯏꯅꯦꯜ ꯔꯤꯖꯜꯇ ꯊꯣꯛꯂꯀꯗꯣꯢꯅꯦ ꯑꯕ
ꯑꯣ
ꯑꯗꯨꯅꯤꯗ ꯑꯩ ꯑꯍꯥꯟꯕꯒꯤ ꯐꯤꯖꯤꯀꯦꯜ ꯉꯝꯈ꯭ꯔꯦ ꯑꯩ ꯈꯜꯂꯅꯤ ꯍꯥꯏꯕ ꯂꯩ ꯄꯣꯠꯇꯦꯗ
ꯂꯥꯏꯔꯤꯛ ꯍꯩꯕ ꯃꯌꯥꯝꯁꯨ ꯊꯥꯔꯝꯒꯅꯤꯌꯦ ꯂꯝꯖꯦꯜ ꯐꯤꯖꯤꯀꯦꯜꯗꯤ ꯉꯝꯃꯣꯏꯗꯕ ꯃꯥꯔꯛꯇꯤ
ꯃꯥ ꯋꯥꯡ ꯃꯣꯏꯅ ꯅꯅꯤ ꯃꯥ ꯋꯥꯡꯍꯜꯂꯤꯁꯦ
ꯑꯣ ꯃꯥꯔꯀꯤ ꯃꯌꯥꯝ ꯃꯌꯥꯝ ꯐꯪꯉꯕꯀꯣ
ꯎꯝ ꯃꯣꯏꯅ
ꯂꯝꯖꯦꯟꯗꯤ ꯆꯦꯟ ꯉꯝꯗꯕ
ꯎꯝ ꯑꯗꯨꯅꯦ ꯑꯗꯨꯅ ꯃꯣꯏꯅ ꯄꯥꯎꯗꯣ ꯍꯥꯏꯗꯤ ꯍꯧꯖꯤꯛ ꯑꯩꯈꯣꯏ ꯃꯅꯤꯄꯨꯔꯁꯦ ꯑꯅꯝꯕꯅ ꯊꯕꯛ ꯐꯪꯗꯕ ꯑꯩꯈꯣꯏ ꯅꯍꯥꯔꯣꯟꯁꯦ ꯌꯥꯝ ꯂꯩꯗꯅ
ꯑꯥ
ꯑꯗꯨꯅꯅꯦ ꯇꯧꯔꯤꯁꯦ ꯂꯥꯏꯔꯤꯛ ꯍꯩꯒ ꯃꯥꯁꯇ ꯂꯣꯏꯔꯦꯁꯨ ꯑꯗꯨꯝ ꯁꯤ ꯖꯤꯗꯤ ꯑꯗꯨꯝ ꯊꯥꯔꯁꯤꯅꯤ
ꯃꯥꯅꯤ
ꯍꯥꯏꯗꯤ ꯁꯝꯅ ꯍꯥꯏꯁꯤ ꯀ꯭ꯂꯥꯁ ꯇꯦꯟꯒꯤ ꯀꯩꯅꯣꯅꯦꯕ ꯃꯥꯒꯤ ꯀ꯭ꯋꯥꯂꯤꯐꯤꯀꯦꯁꯟꯁꯦ
ꯂꯥꯏꯔꯤꯛ ꯌꯥꯝ ꯍꯩꯔꯁꯨ ꯂꯝꯖꯦꯜ ꯆꯦꯟꯕ ꯉꯝꯗꯗꯤ ꯀꯥꯟꯅꯕ ꯅꯠꯇꯦꯅꯦꯀꯣ
ꯃꯥꯅꯤ ꯃꯥꯅꯤ ꯁꯤꯐꯥꯏꯁꯤꯗꯤ ꯈꯤꯇꯪ ꯂꯝꯖꯦꯟ ꯅꯨꯡꯖꯦꯟ ꯆꯦꯟꯕ ꯐꯤꯖꯤꯀꯦꯜꯒꯤ ꯊꯕꯛ ꯈꯔ ꯌꯥꯎꯋꯤꯗꯅ
ꯎꯝ ꯃꯥꯅꯤ ꯃꯥꯅꯤ ꯁꯤꯐꯥꯏꯅ ꯇꯦ ꯂꯥꯏꯔꯤꯛꯁꯨ ꯆꯥꯡꯆꯠ ꯑꯃ ꯍꯩꯕ ꯃꯁꯥ ꯃꯁꯥꯁꯨ ꯐꯤꯠ ꯑꯣꯏꯕ
ꯍꯣꯏ ꯑꯗꯨ ꯑꯗꯨꯝꯕꯅꯤ ꯗꯔꯀꯥꯔ ꯂꯩꯔꯤꯁꯦ ꯍꯧꯖꯤꯛ ꯃꯥꯛꯇꯤ ꯑꯗꯨꯝ ꯆꯍꯤ ꯈꯨꯗꯤꯡꯒꯤ ꯑꯗꯨꯝ ꯋꯥꯡꯈꯠꯂꯛꯀꯗꯣꯏꯅꯦ ꯍꯥꯏꯗꯤ ꯃꯤꯁꯤꯡꯁꯦ ꯑꯗꯨꯝ ꯂꯥꯏꯔꯤꯛ ꯄꯥꯅꯔꯕꯒꯤ ꯊꯥꯅꯔꯕꯅꯤꯅꯀꯣ
ꯃꯥꯅꯦ ꯃꯥꯅꯦ ꯍꯥꯟꯅꯗꯤ ꯂꯝꯖꯦꯟ ꯈꯛ ꯆꯦꯜꯂꯒ ꯂꯥꯏꯔꯤꯛ ꯌꯦꯡꯗꯕꯤꯗ ꯑꯗꯨꯝ ꯊꯥꯕ ꯆꯠꯂꯝꯕꯗꯣ ꯀꯣ ꯍꯥꯟꯅꯗꯤ ꯊꯥꯏꯅꯗꯤ ꯑꯩꯈꯣꯏ ꯕꯥꯍꯣꯒꯤ ꯃꯇꯝꯒꯗ ꯑꯩꯈꯣꯏ ꯕꯥꯍꯣꯏꯕꯨ ꯅꯠꯇꯦꯅ ꯑꯩꯈꯣꯏ ꯕꯥꯍꯣꯏꯒꯤ ꯃꯈꯥ ꯃꯈꯥꯃꯛꯇ
ꯎꯝ
ꯉꯝꯃꯗꯤꯀꯣ ꯁꯤꯐꯥꯢꯁꯦ ꯂꯧꯔꯝꯕ ꯌꯥꯢꯅꯦ ꯑꯗꯨ ꯑꯗꯨ ꯅ ꯃꯅꯤꯄꯨꯔ ꯄꯨꯂꯤꯁꯀꯥꯁꯤꯗꯤꯅꯦ ꯇꯧꯉꯥꯏ ꯂꯩꯇꯦ ꯑꯗꯨꯅ ꯑꯩ ꯁꯤꯕꯥꯥꯏ ꯑꯣꯏꯕꯗꯤ ꯄꯥꯝꯅꯔꯝ ꯑꯍꯜꯂꯃꯟꯖꯤꯡ
ꯇꯧꯕꯗꯤ ꯑꯩꯈꯣꯏ ꯀꯩꯅꯣ ꯇꯧꯕꯩꯅꯤ ꯀꯣ ꯍꯥꯢꯗꯤ ꯍꯥꯏꯗꯤ ꯃꯤ ꯑꯗꯨꯝ ꯃꯤꯁꯤ ꯃꯤꯅ ꯈꯔ ꯇꯣꯏꯗꯅ
ꯍꯧꯖꯤꯛ ꯅꯗꯤ ꯌꯥꯝ ꯐꯔꯦꯗꯅ
ꯃꯤꯁꯤ ꯃꯤꯅꯥꯁꯨ ꯇꯣꯏꯕ ꯑꯩꯈꯣꯏꯒꯤ ꯅꯍꯥꯔꯣꯜ ꯀꯩꯀꯥꯅ ꯀꯜꯂꯤꯉꯩ ꯃꯇꯝꯗ ꯀꯣ ꯁꯤꯕꯥꯥꯏ ꯑꯣꯏꯗꯤ ꯁꯤꯅꯤ ꯀꯥꯏꯅ ꯀꯣ ꯈꯔ ꯉꯧ ꯔꯗꯤ ꯐ꯭ꯔꯤꯗꯐꯥꯎꯗ ꯁꯤꯐꯥꯏ ꯑꯣꯏꯌꯨ ꯀꯥꯏꯅ ꯍꯥꯏꯔꯝꯃꯤꯅꯦꯕ
ꯇꯧꯋꯦ ꯍꯥꯢꯗꯤ ꯋꯥꯈꯥꯏꯒꯤ ꯑꯈꯣꯢꯒꯤ ꯆꯥꯕ ꯊꯛꯄꯁꯨ ꯋꯥꯠꯍꯜꯗꯦꯗꯣ ꯑꯗꯨꯅ ꯑꯦ ꯑꯩ ꯊꯕꯛ ꯇꯧꯗꯤꯔ ꯍꯤꯡ ꯉꯝꯃꯤꯗ ꯀꯥꯢ ꯋꯥꯈꯜꯗꯣ
ꯄꯨꯟꯁꯤ ꯃꯔꯦꯟꯗꯣ ꯌꯥꯝ ꯆꯝꯅ ꯍꯤꯡꯉꯝꯃꯦ ꯍꯥꯏꯇꯥꯔꯦꯅꯦ ꯍꯧꯖꯤꯛꯇꯤ ꯑꯗꯨꯁꯨ ꯌꯥꯗ꯭ꯔꯦꯗꯣ
ꯑꯗꯨꯗ ꯊꯕꯛ ꯑꯃ ꯇꯧꯍꯧꯗ꯭ꯔꯒꯗꯤ ꯄꯨꯟꯁꯤꯁꯦ ꯄꯨꯔꯥ ꯍꯤꯡꯕ ꯉꯝꯃꯣꯏꯗꯕ ꯋꯥꯈꯟꯗ ꯂꯣꯏ ꯈꯟꯅꯔꯦꯕ
ꯑꯣ ꯐꯔꯦ ꯐꯔꯦ ꯉꯁꯤ ꯒꯤꯗꯤ ꯑꯩ ꯑꯗꯣ ꯊꯝꯃꯒꯦ
ꯑꯣ ꯐꯔꯦ ꯐꯔꯦ ꯑꯣ ꯍꯣ ꯍꯣꯢ ꯎꯝ